ꯑꯄꯤ ꯇꯥꯕ꯭ꯔꯣ
ꯑꯣꯏ
ꯇꯥꯕ꯭ꯔꯣ
ꯇꯥꯏꯌꯦ ꯇꯌꯦ
ꯑꯕ
ꯇꯥꯗ꯭ꯔꯥꯎ
ꯀꯨꯝꯗ ꯑꯕꯦ
ꯇꯥꯗ꯭ꯔꯣ
ꯇꯥꯕ꯭ꯔꯣ
ꯇꯥ꯭ꯔꯣ ꯇꯥ꯭ꯔꯣ
ꯌꯥꯝ ꯣ ꯌꯥꯝ ꯇꯞꯄꯦ ꯐꯣꯟꯅ ꯅꯥꯀꯣꯡꯉꯒ ꯊꯝꯃꯒ ꯊꯧꯒꯦ ꯇꯧꯔꯛꯅꯦ
ꯅꯥ ꯀꯣꯡꯅ ꯊꯝꯃꯒꯅꯤ ꯇꯧꯔꯤꯖꯤꯅ ꯍꯁꯨꯨ ꯇꯞꯄꯦ
ꯅꯪꯒꯤ ꯣꯁꯇꯣ ꯌꯥꯗ꯭ꯔꯦ ꯑꯗꯨꯗꯦ
ꯅꯪꯉꯅꯦ ꯌꯥꯗ꯭ꯔꯤꯁꯦ
ꯎ ꯍꯥꯏꯔꯣ ꯐꯣꯟ ꯑꯍꯟꯕ ꯑꯃ ꯂꯩꯒꯦ
ꯅꯪꯒꯤꯁꯨ ꯏꯕꯨꯡ ꯌꯥꯝ ꯇꯞꯅ ꯇꯥꯛꯏꯅꯤ ꯏꯕꯨꯡꯣ ꯑꯩꯉꯣꯟꯗ
ꯅꯪꯒꯤ ꯐꯣꯟꯗꯣ ꯌꯥꯗꯕꯩꯅꯦ ꯍꯥꯏꯕꯗꯧ
ꯍ ꯌꯥ ꯌꯥꯣꯏ ꯋꯥꯆꯞꯇꯗꯤ ꯃꯦꯁꯦꯁ ꯊꯥꯕ ꯌꯥꯏ ꯑꯗꯨꯗꯤ
ꯃꯦꯁꯦꯁ ꯊꯥꯕ ꯌꯥꯔꯁꯨ ꯌꯥꯗꯦꯅꯦ ꯏꯕꯨꯡꯉ
ꯎꯝ ꯐꯩ ꯌꯥꯏ ꯃꯟꯕ꯭ꯔ
ꯑꯗꯣ ꯀꯃꯥꯏ ꯀꯃꯥꯏꯅ ꯇꯧꯒꯦ ꯍꯥꯏꯅꯣ ꯂꯧꯎ ꯁꯤꯡꯎꯕ ꯃꯐꯝꯗ
ꯀꯔꯦ
ꯂꯧꯎ ꯁꯤꯡꯎꯕꯒꯤ ꯋꯥꯐꯝꯁꯦ ꯀꯃꯥꯏꯅ ꯇꯧꯁꯤꯦ ꯍꯥꯏꯕꯅꯣꯕ
ꯍꯌꯥꯏ ꯋꯥꯔꯤ ꯅꯪ ꯋꯥꯔꯤꯗꯨꯗꯤ
ꯍ ꯋꯥ ꯇ ꯁꯤ ꯃꯁꯤ ꯊꯤꯔꯒꯦ
ꯀꯩꯅꯣ ꯋꯥꯟ ꯇꯨ ꯊ꯭ꯔꯤ ꯀꯣ
ꯌꯥꯔꯦꯔꯦ ꯁꯤ ꯋꯥꯔꯤꯁꯦ ꯁꯤ ꯂꯣꯏꯔꯒ ꯍꯥꯏꯒꯦꯁꯦ ꯐꯔꯅ ꯅꯟꯗ꯭ꯔꯗꯤ ꯁꯤꯗ ꯑꯃꯨꯛ ꯀꯩꯅꯣꯃꯆꯥꯔꯅꯤ ꯖꯤꯂꯅꯤ
ꯃꯤꯅꯤꯠ ꯑꯃ ꯐꯥꯗ꯭ꯔꯤꯀꯣ ꯃꯤꯅꯤꯠ ꯑꯃ ꯐꯥꯗ꯭ꯔꯤ
꯭ꯋꯥꯂꯤ ꯃꯤꯅꯤ ꯇꯔꯥꯗꯅꯦ ꯀꯩ ꯃꯊꯦꯜ ꯆꯥꯔꯒꯦ
ꯍꯥ
ꯀꯩꯃꯦꯡ ꯆꯒꯦ
ꯑ ꯃꯊꯤ ꯃ ꯀꯣꯏꯅꯥꯎ ꯈꯔ ꯇꯧꯔꯛꯑꯦ
ꯑꯩꯈꯣꯏ ꯉꯁꯤꯗꯤ ꯌꯦꯟ ꯇꯩꯅꯦ
ꯌꯦꯡꯉꯨꯗꯗꯩ ꯅꯣꯏ ꯀꯣꯏꯍ ꯂꯣꯏꯅꯕ꯭ꯔꯣ
ꯑꯩꯈꯣꯏ ꯀꯣꯏꯂꯔ ꯑꯅꯤ ꯂꯩꯔꯤꯅꯦ ꯌꯣꯛꯑꯒꯗ ꯊꯝꯃꯤꯅꯦ
ꯐꯥꯒꯤ ꯅꯠꯇꯦ ꯑꯁꯦꯡꯕꯅꯤ
ꯑꯩꯈꯣꯏꯗ ꯑꯅꯤ ꯂꯩ ꯃ
ꯀꯦꯖꯤ ꯀꯌꯥꯃꯨꯛ ꯇꯥꯔꯒꯦ
ꯀꯦꯖꯤ ꯑꯗꯨꯝ ꯈꯔ ꯑꯗꯨ ꯇꯥꯅꯤ ꯃꯔꯤ ꯃꯉꯥꯃꯨ ꯇꯥꯔꯃꯅꯤ ꯑꯍꯨꯝ ꯃꯔꯤꯃꯨꯛꯇꯤ ꯇꯥꯔꯝꯃꯅꯤ ꯑꯍꯨꯝ ꯃꯔꯤꯃꯨꯛꯇꯤ ꯇꯥꯔꯝꯃꯅꯤ
ꯍꯣꯏꯔꯣꯡ ꯇꯥꯕꯅꯤ
ꯊꯝꯃꯣ ꯑꯩꯈꯣꯏ ꯀꯣꯏꯔꯗꯣ ꯀꯌꯥꯃꯨꯛ ꯇꯥꯅꯤ
ꯑꯅꯤ ꯑꯅꯤ ꯃꯈꯥꯏ ꯑꯔꯥꯡ ꯅꯨꯡꯉꯥꯏꯔꯦ
ꯍꯣꯏꯗꯝ ꯇꯥꯝꯃꯦ
ꯑꯅꯤꯃꯛ ꯂꯧꯥꯎꯔꯒꯦ
ꯑꯦꯁ ꯅꯪ ꯑꯣꯏꯅ ꯂꯣꯏꯔꯨꯔꯣ ꯀꯣꯏꯂꯔꯒꯤꯨ
ꯄꯁꯥꯄꯤꯔꯛꯀꯦ
ꯄꯩꯁꯥ ꯄꯤ ꯆꯂꯨ ꯌꯣꯗꯣ
ꯑꯗꯨꯗ ꯐ꯭ꯔꯤꯖꯗꯔꯦꯕ꯭ꯔꯣ
ꯌꯥꯕ꯭ꯔꯃꯤ
ꯆꯥꯊꯣꯛꯑꯁꯦ ꯑꯗꯨꯗꯤ
ꯑ ꯎꯝ ꯌꯥꯔꯣꯏꯃꯦ ꯑꯩꯈꯣꯏꯗꯥ ꯂꯣꯏꯔꯝꯕꯅꯦ
ꯐꯥꯏꯗꯤꯦ ꯂꯩꯔꯒꯦ ꯀꯩꯗꯪ ꯁꯨꯝ ꯆꯥꯎꯍꯜꯂꯒ ꯊꯝꯃ ꯀꯩꯗꯧꯇꯣꯏꯅꯣ ꯆꯥꯛ ꯆꯥꯅ ꯊꯒꯦ ꯀꯣꯜꯂꯗꯧꯕꯔꯣ
ꯍꯗꯥ
ꯀꯩꯅꯣ ꯆꯥꯔꯨꯀꯥꯟꯒ ꯆꯥꯔꯣ ꯌꯥꯔꯦ ꯑꯩ ꯂꯨꯄꯥ ꯀꯦꯖꯤꯗ ꯆꯍꯨꯝ ꯀꯨꯟ ꯆꯍꯨꯝ ꯀꯨꯟ ꯁꯥꯔꯣ ꯌꯥꯔꯦ ꯄꯤꯕꯒꯤ
ꯌꯥꯣꯏꯃꯦ
ꯅꯌꯥꯔ ꯑꯗꯨꯗꯤ ꯊꯥꯡꯖꯤꯜꯂꯛꯑꯅꯤ
ꯑꯩꯈꯣꯏꯗꯥꯏꯅꯦ ꯑꯩꯗꯤ ꯂꯣꯏꯕ ꯌꯥꯎꯗꯦꯅꯦ
ꯅꯣꯏ ꯅꯣꯏ ꯅꯣꯏꯗꯥꯏꯗꯣ ꯁꯨꯝ ꯂꯣꯏꯔ ꯀꯩꯗꯧꯗꯣꯏꯅꯣ ꯆꯥꯎꯔꯗꯤ ꯂꯩꯕ ꯌꯥꯔ ꯂꯩꯔꯒꯦ ꯍꯥꯏꯕꯅꯦ
ꯃꯥ ꯆꯥꯅ ꯍꯥꯏꯕꯅꯦ ꯑꯅꯤꯈꯛ ꯉꯥꯏꯔꯦꯃꯤ ꯂꯣꯏ ꯌꯣꯟꯈ꯭ꯔꯦꯃꯤ ꯏꯁꯥꯅ ꯑꯗꯨꯝ ꯊꯝꯍꯧꯕꯅꯦꯕ ꯑꯩꯈꯣꯏ ꯏꯃꯨꯡꯒꯤ
ꯑ ꯉꯥꯅꯨ ꯑꯣꯏꯅ ꯌꯥꯎꯒꯗꯧꯒꯦ ꯀꯨꯏꯅꯔꯨꯁꯦ ꯍꯥꯏꯔꯣ
ꯏꯁ ꯅꯪ ꯃꯔꯣꯏ ꯆꯥꯎ ꯀꯔꯤꯅꯣ
ꯅꯪꯅ ꯑꯦ ꯀꯩꯅꯣ ꯇꯧꯋꯤꯅꯦ ꯃꯤꯒꯤ ꯆꯥꯛ ꯁꯅꯩ ꯄꯣꯥꯒꯤꯅꯤꯅꯦ ꯉꯥꯅꯨꯗꯤ ꯂꯥꯝꯊꯣꯛꯇꯣꯏꯅꯤꯗꯥꯎ ꯅꯨꯡ ꯌꯥꯗꯦ ꯌꯥꯔꯣꯏꯅ ꯋꯥ ꯋꯥꯅꯤ
ꯀꯔꯥꯏ ꯆꯥꯛ ꯆꯥꯅ ꯄ꯭ꯔꯣꯒꯥꯥꯝꯗꯣ ꯍꯥꯏꯁꯦ
ꯑꯣ ꯄꯩꯁꯥꯕꯨ ꯂꯏ
ꯀꯥꯏꯗ
ꯑꯗ
ꯀꯥꯏꯗꯅꯣꯕꯥ
ꯑꯥꯗ ꯑꯥꯗ
ꯑꯥꯗ ꯍꯥꯏꯖꯦ ꯀꯥꯏꯗꯅꯣ ꯍꯥꯏꯔꯒ
ꯂꯪꯊꯕꯥꯥꯟꯗ
ꯂꯪꯊꯕꯥ ꯅꯥꯏꯗꯦ ꯀꯩꯅꯣꯒꯤ ꯀꯥꯟꯆꯤꯄꯨꯔꯒꯤ
ꯎꯝ
ꯑꯣ ꯁꯦꯠ ꯑꯩꯈꯣꯏꯁꯨ ꯂꯣꯛꯇꯥꯛꯇ ꯅꯥꯏꯠ ꯏꯁꯇꯦ ꯇꯧꯔꯒꯦ ꯇꯧꯕꯅꯤꯅꯦ
ꯇꯣ ꯇꯣ
ꯁꯃꯨꯅꯦ ꯏꯅꯦ ꯅꯤꯀꯅꯦ ꯃꯥꯀꯤꯅꯦ
ꯁꯥꯇꯣ ꯐꯤꯔꯝꯖꯅꯤꯅꯕ ꯃꯤꯁꯁꯨ ꯀꯥꯟꯒꯨꯝꯅ
ꯀꯩꯅꯣ ꯁꯥꯃꯣ ꯅꯥꯏꯟꯁꯇꯤ ꯇꯧꯕ ꯌꯥꯗ꯭ꯔꯣ ꯍꯥꯏꯁꯦ ꯍꯣꯏꯁꯥꯕꯗ ꯑꯥ ꯊꯕꯣ ꯎꯝ ꯇꯥꯕꯔꯣ꯫
ꯑꯗꯣ ꯏꯔꯣꯏꯔꯨꯁꯦ ꯍꯥꯏꯕ꯭ꯔꯣ
ꯑꯁ ꯊꯃꯣ ꯑꯗꯨ ꯑꯣꯏ ꯄꯨꯗ ꯂꯥꯛꯂꯄꯥ ꯀꯨꯟ ꯀꯟ ꯄꯤꯔꯤ ꯏꯔꯨꯔ ꯂꯑꯣ ꯍꯥꯏꯔꯤꯑꯦ ꯑꯕꯣꯏ ꯄꯨꯈꯤꯗ ꯏꯕꯥꯅꯤ ꯂꯣꯏ ꯖꯤꯔꯣ ꯀꯨꯟꯊ꯭ꯔꯥ ꯄꯤꯔꯤꯁꯦ ꯌꯥꯒꯗ꯭ꯔꯣꯕ ꯍꯥꯥ
ꯀꯨꯅ ꯀꯨꯅ ꯂꯣꯏ
ꯑꯣ ꯀꯨꯟꯊ꯭ꯔꯥ ꯀꯨꯟꯊ꯭ꯔꯥ ꯄꯤꯔꯒꯦꯕꯕꯥꯅꯤ ꯀꯦ ꯍꯨꯝꯐꯨ ꯄꯤꯔꯛꯑꯒꯦꯕ
ꯃꯤꯒꯤ ꯒꯋꯥ ꯂꯣꯝꯗꯗꯤ ꯃꯨꯝꯕꯥꯏ ꯂꯣꯟꯝꯗꯗꯤ ꯏꯁꯤꯡꯅ ꯉꯥꯏꯍꯥꯛꯇꯤꯡꯕꯒꯤ ꯂꯨꯄꯥ ꯂꯤꯁꯤꯡ ꯇꯔꯥ ꯇꯔꯥ ꯂꯧꯋꯦ ꯍꯥꯏꯔꯤꯕꯅꯤ
ꯑ ꯉꯏ ꯍꯦ
ꯏꯁꯤꯡ ꯐꯪꯗꯗꯅ ꯇꯧꯅꯩꯗꯨꯅ ꯈꯪꯗ꯭ꯔꯣ
ꯍ ꯌꯥꯏ ꯈꯌꯥꯔ ꯅꯝꯕ ꯃꯌꯥꯡꯡꯂꯅ ꯑꯩꯈꯣꯏꯁꯡꯉꯛ ꯐꯖꯅ ꯂꯥꯛꯅꯕꯤꯔꯤ ꯍꯥ
ꯑ ꯆꯜꯂꯦ
ꯃꯌꯥꯡꯉꯅ ꯑꯩꯈꯣꯏꯁꯨ ꯐꯅ ꯂꯥꯛꯅꯔꯦ ꯑꯅꯥꯕ
ꯏ ꯅꯇꯔ ꯑꯣ ꯃꯤ ꯇꯔꯨꯛ ꯇꯔꯨꯛ
ꯑꯕꯦ ꯀꯩꯅꯣꯝꯇꯪ ꯇꯧꯊꯣꯛꯁꯤꯔꯣ
ꯀꯔꯤ
ꯆꯥꯛ ꯆꯔꯥ ꯑꯃ ꯁꯤꯟꯇꯣꯛꯁꯤꯔꯣ
ꯌꯥꯥꯕꯖꯥꯠꯅꯤ
ꯅꯪꯅ ꯇꯣꯂꯣꯞ ꯐꯪꯕꯗ ꯍꯦꯛ ꯊꯣꯛꯑꯦ ꯅꯪ ꯇꯧꯔꯛꯑꯣ ꯀꯩꯅꯣ
ꯅꯪ ꯄꯩꯁꯥ ꯂꯩꯇ꯭ꯔꯕꯣ
ꯀꯥꯏꯗꯩꯩ ꯄꯩꯁꯅꯣ
ꯑꯁ ꯌꯥꯗ꯭ꯔꯦꯗ ꯅꯥꯕ
ꯁꯤꯗꯒꯤ ꯍꯟꯗꯛꯇꯤ ꯂꯤꯁꯤꯡ ꯑꯃꯒ ꯆꯥꯇ꯭ꯔꯨꯛ ꯆꯥꯇ꯭ꯔꯦꯠ ꯈꯣꯝꯒꯠꯈꯤꯗꯣꯔꯝꯅꯤ
ꯑ
ꯅꯣꯏꯅꯍꯦꯛ ꯀꯣꯡꯉꯣꯗ
ꯌꯥꯏ ꯌꯥꯏ ꯌꯥꯏ
ꯌꯦꯟꯂ ꯀꯩꯅꯣꯝꯇꯪ ꯆꯊꯣꯛꯑꯁꯤ
ꯀꯩꯅꯣ ꯇꯧꯗ꯭ꯔꯤ ꯀꯩꯅꯦ ꯍꯣꯇꯦꯜꯗ ꯆꯠꯂꯒ ꯑꯃꯁꯨ ꯆꯥꯇ꯭ꯔꯨꯛ ꯑꯃ ꯆꯥꯇ꯭ꯔꯨꯛꯁꯦ ꯄꯥꯏꯔꯒ ꯆꯥꯊꯣꯛꯎ ꯍꯜꯂꯛꯑꯁꯦ ꯑꯃꯨꯛ
ꯍꯜꯂꯛꯑꯁꯨ ꯌꯥꯏꯌꯦ ꯂꯩꯔꯣ
ꯌꯥꯗ꯭ꯔꯦ ꯁꯃꯣ ꯑꯩꯗꯤ ꯅꯕ ꯍꯩꯃꯍꯤꯒꯁꯦ ꯊꯛꯄꯒꯨꯝꯕ ꯍꯦꯛ ꯄꯈꯠ ꯃꯟꯒꯤ ꯂꯤꯁꯤꯡ ꯑꯅꯤ ꯑꯍꯨꯝꯗꯨꯅ ꯀꯔꯤ ꯀꯔꯤ
ꯆꯣ ꯆꯣ ꯆꯣꯂꯥ
ꯑꯗꯨꯗꯤ ꯁꯧꯕꯅꯤꯅ ꯊꯛꯅꯤꯡꯇꯕ ꯂꯨꯄꯥ ꯂꯤꯁꯤꯡ ꯑꯃꯨꯒ ꯑꯥ ꯀꯌꯥ ꯇꯥꯅꯤ ꯑꯩꯈꯣꯏꯒꯤꯁꯦ ꯂꯤꯁꯤꯡ ꯑꯅꯤ ꯑꯍꯨꯝ ꯆꯃꯉꯥꯈꯛꯇꯅꯦꯕ ꯑꯩꯈꯣꯏ ꯑꯍꯨꯝꯗ ꯄꯨꯜꯂꯒ ꯐꯪꯗꯣꯏꯁꯦ
ꯀꯩꯒꯤꯅꯣꯕ
ꯄꯩꯁꯥꯁꯨꯝ ꯄꯨꯟꯁꯤꯟꯕꯗ
ꯁꯤꯒꯤꯔꯕ
ꯑꯥ ꯆꯥꯇ꯭ꯔꯦꯠ ꯆꯃꯉ ꯆꯅꯤꯄꯥꯜꯃꯨꯈꯛ ꯑꯍꯨꯝ ꯆꯅꯤꯄꯥꯥꯟꯃꯨꯈꯛꯇꯅꯦꯕ ꯐꯪꯗꯣꯏꯁꯦ ꯁꯤꯅ ꯀꯔꯤ ꯆꯗꯣꯏꯕ
ꯑꯍꯨꯝ ꯆꯅꯤꯄꯥꯥꯟꯅꯤ ꯆꯥꯕ ꯌꯥꯕ ꯌꯥꯕ ꯂꯩ ꯀꯩꯅꯣ ꯁꯛꯊꯨ ꯅꯪ ꯂꯥꯛꯄꯤꯕ ꯆꯥꯒꯦꯍꯥꯏꯔꯣꯕ
ꯍꯥꯏ
ꯅꯍꯥꯟ ꯅꯕꯥꯅꯤꯒꯤ ꯄꯩꯁꯥꯗꯒꯤ ꯂꯨꯄꯥ ꯆꯅꯤ ꯆꯅꯤ ꯄꯨꯊꯣꯔꯛꯄꯗꯨ ꯏꯕꯨꯉꯣ ꯌꯦꯟ ꯀꯦꯖꯤ ꯑꯅꯤꯗꯤ ꯆꯥꯏ
ꯑ ꯇꯃꯣ ꯏꯕꯅꯤ ꯂꯨꯄꯥ ꯆꯅꯤ ꯆꯅꯤ ꯄꯨꯊꯣꯔꯛꯑꯣ ꯍꯥꯏ ꯌꯦꯡ ꯀꯦꯖꯤ ꯑꯅꯤ ꯆꯥꯏ ꯍꯥꯏꯔꯤ ꯌꯥꯏꯅꯦ ꯐꯖꯩꯅꯦꯍꯦ
ꯌꯦꯟ ꯀꯦꯖꯤ ꯑꯅꯤ ꯆꯊꯣꯛꯑꯒ ꯂꯣꯏꯔꯦ ꯈꯪꯗꯦ ꯀꯔꯝꯕꯗꯣ
ꯎꯝ ꯎꯝ ꯇꯣꯝꯕꯒꯤ ꯉꯔꯥꯡ ꯑꯍꯤꯡꯐꯧ ꯒꯦꯝ ꯁꯥꯟꯅꯔ ꯂꯩꯔꯃꯤꯗ
ꯂꯩꯍꯧꯕꯅꯤ ꯍꯧꯖꯤꯛꯀꯟ ꯇꯨꯃꯍꯧꯔꯤꯝꯅꯤ
ꯇꯣꯝꯕ ꯀꯥꯏ ꯇꯨꯝꯒꯦ
ꯑ ꯍꯣꯏ
ꯦꯟꯗꯣꯏꯗ
ꯎꯝ
ꯑ
ꯅ ꯊꯥꯗꯣꯔꯦꯀꯣ
ꯇꯔꯥꯒ ꯁꯦꯀꯦꯟ ꯀꯩꯅꯣꯗ ꯇꯧꯁꯦ ꯇꯔꯥꯃꯨꯛꯇ
ꯃꯤꯦꯁ ꯑꯃꯈꯛꯇꯪ ꯉꯥꯏꯔꯦꯀꯣ
ꯑꯥ
ꯃꯤ ꯅꯝꯕ ꯀꯗꯉꯔꯦꯕ
ꯎꯝ
ꯇꯣꯝꯕꯅꯤ ꯑꯩ
ꯑ ꯋꯥꯔꯤ ꯁꯥꯡꯒꯗꯕꯅꯦ
ꯁꯥꯔꯣꯏ ꯇꯨꯝꯃꯦ
ꯇꯨ ꯌꯥꯔꯣ
ꯍꯔꯦꯟ ꯇꯧꯔꯖꯤꯦ ꯇꯨꯝꯅꯤꯡꯉꯤ
ꯑꯣꯀꯦ ꯑꯣꯀꯦ ꯑꯗꯨꯁꯨ
ꯎ
ꯂꯩ ꯀꯌꯥꯒ
ꯇꯔꯦꯠ
ꯇꯔꯥꯒ ꯃꯤꯅꯤꯠ ꯁꯦꯀꯦꯟ ꯇꯔꯥꯃꯨꯛꯇ ꯇ ꯎ ꯀꯛꯁꯦꯕ
ꯀ ꯀ ꯀꯩꯅꯣ ꯁꯦꯀꯦꯟ ꯀꯩꯅꯣꯗꯉꯔꯦ ꯁꯦꯀꯦꯟ ꯀꯨꯟ ꯀ ꯇꯉꯔ
ꯎꯝ
ꯟꯅ ꯌꯦꯡꯗꯔꯕꯣ
ꯀꯔꯦ
ꯟ
ꯨꯟ
ꯎꯝ
ꯍꯣꯏ ꯍꯥꯎ ꯍꯕ
ꯁꯥꯄ꯭ꯔꯣ
ꯍꯥ ꯄꯨꯨꯡꯅꯦ
ꯉꯁꯁꯟꯗꯣꯏꯅꯤ ꯀ
ꯍꯥꯥ
ꯅꯁꯥ ꯁꯟꯗꯅꯤꯗ
ꯍꯝꯇꯥ ꯄꯣꯝꯃꯤ
ꯃꯁꯥ ꯁꯣꯟꯊꯅꯕ ꯊꯕꯛ ꯅꯥꯎꯕꯤꯁꯨ ꯉꯔꯥꯡ ꯄꯨꯁꯇꯔ ꯀꯥꯞꯈ꯭ꯔꯕꯅꯤ ꯁꯣꯟꯊꯔꯝꯃꯅꯤ
ꯊꯃꯨꯔ
ꯎꯝ
ꯑꯩꯅ ꯈꯜꯂꯤꯅꯦ ꯃꯥꯃꯥꯡ ꯉꯁꯤꯗꯣ ꯂꯦꯡꯗ꯭ꯔꯤꯦꯅ
ꯁꯣꯟꯊꯔꯃꯅꯤ ꯁꯣꯟꯊꯔꯔꯕꯅꯤ ꯉꯔꯥꯡꯕꯨꯁꯇꯔ ꯀꯥꯞꯈ꯭ꯔꯕꯅꯤ ꯀꯥꯞꯄꯑꯣꯅ ꯑꯩꯅ ꯇ꯭ꯋꯦꯟꯇꯤꯅꯥꯏꯟꯒꯤꯗ ꯀꯥꯞꯁꯤꯟꯈ꯭ꯔꯅ ꯐꯣꯟ ꯇꯔꯔꯕꯅꯤ ꯐꯥꯖꯅ
ꯑꯦꯒꯣꯜꯗꯣ ꯁꯃꯨꯗ ꯍꯥꯥꯎꯈ꯭ꯔꯕꯣ
ꯨꯟ ꯍꯥꯞꯇꯕꯅꯤꯅ ꯑꯗꯣ ꯃꯥ ꯎꯝ ꯏꯇꯥꯂꯤ ꯊꯥꯔꯒ ꯃꯥꯅ ꯇꯧꯔꯝꯗꯣꯏꯗ ꯑꯩꯅ ꯈꯪꯉ
ꯑ ꯍꯣꯏ ꯑꯗꯨꯕꯤ ꯒꯨꯜꯗꯣꯝ ꯇꯥ ꯄꯣꯛꯁꯦ ꯃꯤꯅꯤꯠ ꯐꯥꯔꯝꯕꯅꯤ ꯐꯔꯦ ꯐꯔꯦ ꯊꯝꯃꯒꯦ ꯎꯝ ꯑꯍ ꯄꯣ ꯍꯦ ꯨꯜꯗꯣ
ꯍꯥꯄꯣꯏ
ꯑꯣꯏ